ꯍꯂꯣ
ꯍꯜꯂꯣ
ꯇꯥꯔꯥꯕ
ꯇꯥꯔꯦ
ꯐꯔꯦ ꯐꯔꯦ
ꯎꯝ
ꯑꯗꯨꯗ ꯃꯣꯏ ꯍꯥꯏꯁꯦ ꯍꯧꯖꯤꯛꯁꯦ ꯂꯝ ꯃꯃꯤꯡꯒꯨꯝꯕ ꯃꯤꯡ ꯃꯃꯤꯡꯒꯨꯝꯕ ꯄꯟꯒꯅꯣ ꯍꯥꯏꯕꯅꯦꯕꯀꯣ ꯑꯗꯨꯒ ꯎꯝ ꯎꯝ ꯍꯥꯏꯔ ꯂꯩꯕ ꯌꯥꯗꯦꯀꯣ ꯅꯪꯅꯁꯨ ꯋꯥ ꯉꯥꯡꯒꯗꯕ ꯑꯩꯅꯁꯨ ꯉꯥꯡꯒꯗꯕ ꯌꯥꯡꯈꯩ ꯌꯥꯡꯈꯩ ꯆꯥꯡꯗ ꯉꯥꯡꯅꯒꯗꯕ
ꯑꯗꯨꯒ ꯀꯩꯅꯣꯒꯨꯝꯕ ꯑꯝ ꯑꯗꯨꯝ ꯌꯥꯔꯤꯈꯩ ꯏꯪꯒ꯭ꯔꯦꯖꯤꯒꯨꯝꯕ ꯌꯥꯝ ꯌꯥꯎꯕꯅꯨ ꯁꯤꯅꯤ ꯒ꯭ꯌꯥꯟ ꯇꯥꯏꯀꯣ
ꯍꯣꯏ
ꯑꯗꯨꯅ ꯈꯪꯗꯦ ꯀꯩꯅꯣ ꯑꯗꯨꯝ ꯋꯥꯔꯤ ꯈꯔ ꯂꯤꯔꯛꯑꯣ ꯀꯩꯖꯥꯡ ꯆꯥꯔꯕ
ꯑ ꯆꯝꯐꯨꯠ ꯍꯋꯥꯏ ꯆꯥꯔꯦ ꯉꯁꯤꯗꯤ ꯀꯩꯏꯟꯖꯥꯡ ꯆꯥꯔꯒꯦ ꯈꯣꯏ ꯃꯥꯅ ꯊꯣꯡꯉꯦ
ꯑ ꯑꯩꯕꯨꯗꯤ ꯀꯩꯅꯣ ꯀꯔꯤ ꯍꯥꯏꯈ꯭ꯔꯦ ꯑꯩꯈꯣꯏꯒꯤ ꯑ ꯌꯦꯔꯨꯝ ꯉꯧꯕꯅꯦ ꯆꯥꯛꯀ ꯑꯗꯨꯃꯥꯏꯅ ꯇꯧꯔꯒ ꯆꯥꯏ ꯁꯧꯒ꯭ꯔꯤ ꯑꯃ ꯊꯣꯡꯉꯦ
ꯄꯨꯡ ꯀꯌꯥꯗꯒꯤ ꯆꯠꯂꯤꯅꯣ
ꯑꯩ ꯉꯁꯤꯕꯨꯗꯤ ꯃꯥꯄꯜ ꯃꯈꯥꯏꯗꯒꯩ ꯊꯣꯛꯑꯦ ꯅꯣꯡ ꯇꯥꯕꯗꯨꯗ ꯑꯁ ꯂꯥꯡꯍꯟꯒꯅꫭꯕꯨꯗꯤ ꯍꯥꯏꯕꯅꯦ ꯕꯦꯛꯒ꯭ꯔꯥꯎꯟꯗ ꯑꯗꯣ ꯎꯄꯥꯏ ꯂꯩꯇꯦ ꯂꯝꯕꯤ ꯃꯅꯥꯛꯇ ꯂꯩꯔꯕꯅꯤꯅ
ꯀꯩꯁꯨ ꯀꯥꯏꯗꯦ
ꯀꯩꯁꯨ ꯀꯥꯏꯗꯦ ꯌꯥꯗ꯭ꯔꯒ ꯔꯤꯖꯦꯛ ꯆꯠꯂ ꯆꯠꯂꯦꯗꯅ ꯅꯠꯇ꯭ꯔ ꯅꯨꯡꯗꯥꯡ ꯑꯃꯨꯛ ꯁꯥꯟꯅꯕ ꯍꯥꯏꯗꯨꯅꯤ
ꯎꯝ
ꯅꯪ ꯀꯩꯅꯣ ꯆꯠꯇ꯭ꯔꯕꯣ ꯂꯥꯏꯔꯤꯛ ꯄꯥꯕ ꯆꯠꯂꯨꯗ꯭ꯔꯕꯣ ꯉꯁꯤꯗꯤ
ꯁꯤ ꯑꯩ ꯀꯥꯡ ꯃꯌꯥꯝꯗꯣ ꯂꯣꯏ ꯂꯣꯏꯁꯤꯟꯒꯦ ꯇꯧꯕ ꯑꯁ ꯀꯨꯏꯔꯦ ꯑꯁꯤ ꯅꯍꯥꯟꯈꯩ ꯂꯣꯏꯁꯤꯟꯕ ꯂꯥꯏꯕ꯭ꯔꯔꯤ ꯆꯠꯄꯒꯤ ꯂꫭꯏꯁꯤꯟꯕ ꯉꯝꯗꯕ ꯑꯗ ꯐꯤꯒꯤ ꯊꯝꯐꯝ ꯀꯔꯥꯏꯒꯤ ꯊꯝꯐꯝ ꯃꯌꯥꯝꯁꯤ ꯁꯦꯝꯖꯤꯟꯒ ꯇꯧꯕꯒꯤ
ꯁꯦꯝꯖꯤꯟꯕ ꯂꯣꯏꯔꯕ ꯅꯠꯇ꯭ꯔꯣ ꯑꯗꯨꯅꯤ ꯉꯔꯥꯡ ꯑꯗꯨ ꯉꯔꯥꯡ ꯑꯗꯨ ꯉꯔꯥꯡ ꯀꯩꯅꯣꯗꯨ ꯑꯃ ꯃꯣꯏꯔꯥꯡꯊꯦꯝ ꯂꯩꯀꯥꯏꯒꯤ ꯃꯤꯗꯣ ꯑꯗꯨꯗ ꯏꯕꯅꯤꯗꯣ ꯋꯔꯤ ꯁꯥꯟꯅꯕꯅꯦꯕ ꯗꯣ ꯏꯕꯥꯅꯤꯗꯣ ꯌꯥꯝ ꯅꯨꯡꯁꯤꯗꯅꯕꯩ ꯁꯥꯟꯅꯕ ꯉꯥꯔꯥꯡꯗꯣ ꯑꯩ ꯅꯣꯡꯅꯤꯡꯉꯛꯄꯗꯣ ꯅꯍꯥꯟꯈꯩ ꯑꯣꯏꯔꯗꯤ ꯍꯥꯏꯗꯤ
ꯑꯗꯣ ꯑꯩꯅ ꯍꯥꯏꯗꯤ ꯁꯤꯁꯦ ꯎꯝ ꯀꯩꯅꯣ ꯇꯧꯗꯨꯏꯔꯣꯕ ꯑ ꯎꯝ ꯃꯤ ꯀꯌꯥꯗ ꯀꯣꯜ ꯇꯧꯗꯣꯏꯅꯣ ꯃꯤꯅꯠ ꯀꯌꯥꯅꯣ
ꯃꯣꯏ ꯍꯥꯏꯔꯤꯁꯦ ꯀꯣꯜ ꯑꯃꯨꯛ ꯇꯧꯕꯗ ꯑ ꯑꯦꯠ ꯑ ꯌꯥꯝꯗ꯭ꯔꯕꯤꯗ ꯃꯤꯅꯤꯠ ꯇꯔꯥꯃꯨꯛ ꯇꯧꯑꫭ ꯁꯤꯅꯦꯕ
ꯎꯝ
ꯑꯗꯨ ꯂꯣꯏꯔꯒ ꯅꯪ ꯑꯗꯨꯝ ꯋꯥ ꯍꯥꯏꯔꯛꯀꯅꯨꯀꯣ ꯑꯗꯨꯝ ꯍꯥꯏꯔꯛꯀꯦꯕ ꯑꯗꯨ ꯑꯩ ꯂꯣꯏꯔ ꯂꯣꯏꯔꯀꯥꯟꯗ ꯉꯥꯡꯉꯛꯑꫭꯕ ꯑꯗꯨꯒ ꯃꯣꯏ ꯍꯧꯖꯤꯛ ꯍꯧꯖꯤꯛꯀꯤ ꯑꯩꯈꯣꯏꯗ ꯄꯤꯔꯛꯏꯕ ꯊꯕꯛꯇꯨꯒꯤ ꯃꯇꯨꯡꯏꯟꯅꯗꯤ ꯃꯤ ꯃꯉꯥ ꯇꯧ ꯍꯥꯏꯕꯒꯤ ꯄꯤꯕꯅꯦꯕꯀꯣ ꯅꯪ ꯃꯩꯇꯩ ꯃꯌꯦꯛ ꯄꯥꯕꯊꯣꯛꯄ ꯅꯠꯇ꯭ꯔꯣ ꯎꯝ ꯑꯗꫭꯏꯗꯤ ꯅꯪ ꯑꯗꯨꯝ ꯁꯤ ꯂꯣꯏꯔ ꯃꯇꯨꯡꯗ ꯃꯊꯪ ꯃꯊꯪ ꯁ꯭ꯇꯦꯞ ꯍꯥꯏꯔꯀꯥꯟꯗ ꯑꯗꯨꯝ ꯌꯥꯎꯔꯛꯄꯅꯦꯕ ꯃꯤ ꯃꯉꯥꯔꯛ ꯇꯧ ꯍꯥꯏꯕꯅꯦꯕ ꯍꯧꯖꯤꯛ ꯍꯧꯖꯤꯛ ꯑꯩꯈꯣꯏꯗ ꯄꯤꯔꯤꯕꯁꯦ ꯑꯗꯣ ꯃꯤ ꯃꯉꯥ ꯇꯧꯗꯧꯕꯁꯦ ꯑ ꯅꯪ ꯑꯩꯅ ꯅꯉꫭꯟꯗ ꯇꯧꯔꯛꯑꯒꯅ ꯑꯩꯅ ꯄꯣꯏꯟꯁꯦ ꯆꯥꯝꯃ ꯐꯪꯗꯣꯏꯅꯦꯕꯀꯣ ꯑꯗꯨꯒ ꯅꯪꯅ ꯑꯦꯠꯇꯤ ꯐꯪꯍꯧꯗꯧꯕ
ꯆꯞ ꯃꯥꯟꯅꯩꯕ ꯍꯥꯏꯕꯗꯤ ꯑꯩꯅ ꯑꯩꯅ ꯍꯥꯏꯕꯗꯤ ꯅꯪ ꯇꯧꯔꯛꯄꯥ ꯁꯨ
ꯃꯥꯟꯅꯗꯦ ꯆꯤꯡꯉꯣꯏ ꯆꯤꯡꯉꯣꯏ ꯇꯧꯔꯤꯕ ꯃꯤꯗꯨꯒꯤ ꯈꯛꯇꯪ ꯇꯥꯛꯁ ꯑꯃ ꯅꯪꯒꯤ ꯇꯥꯛꯁꯇꯤ ꯖꯦꯔꯣ ꯂꯩ ꯏꯗꯣꯏꯅꯦꯕꯀꯣ ꯑ ꯍꯥꯏꯗꯤ ꯅꯪ ꯃꯉꯥ ꯇꯧꯕꯗꯣ ꯅꯪ ꯑꯃꯨꯛ ꯀꯝꯄ꯭ꯂꯤꯠ ꯇꯧꯔꯦ ꯍꯥꯏꯈꯤꯔꯣꯏꯕ ꯇꯥꯛꯁꯇꯣ ꯇꯧꯕꯇꯕꯨ ꯄꯣꯏꯟ ꯑꯣꯏꯅ ꯆꯥꯝꯃꯗꯒꯤ ꯀꯨꯟ ꯇꯥꯗꯣꯏ ꯀꯌꯥ ꯀꯔꯤ ꯀꯧꯒꯦ ꯑꯗꯣ ꯌꯥꯡꯈꯩ ꯍꯨꯝꯐꯨ ꯀꯩ ꯀꯧꯏ ꯆꯥꯝꯃꯗꯒꯤ ꯀꯨ ꯀꯨꯟ ꯇꯥꯕꯁꯦ ꯃꯩꯐꯨ ꯃꯩꯐꯨꯕꯨꯗꯤ ꯐꯪꯉꯦꯗ ꯍꯥꯏꯕꯅꯦꯕ ꯑꯗꯨ ꯑꯩ ꯈꯪꯗꯗꯤ ꯈꯪꯗ꯭ꯔꯦ ꯃꯣꯏ ꯅꯪꯉꯣꯟꯗ ꯍꯣꯔꯦꯟ ꯂꯣꯏꯔ ꯀꯥꯟꯗ ꯊꯣꯂꯛꯄ꯭ꯔꯗꯤ ꯌꯦꯡꯉꯣ ꯊꯣꯛꯣꯂꯛꯇꯧꯗꯤ ꯃꯥꯟꯗꯦꯕꯀꯣ ꯀꯣꯜ ꯇꯧꯕ ꯃꯤꯗꯣ ꯑꯗꯨ ꯈꯛꯇꯪ ꯊꯣꯛꯇꯧꯇꯤ ꯃꯥꯜꯂꯦꯕ ꯅꯪꯒꯤ ꯇꯥꯛꯁ ꯑꯣ ꯃꯉꯥꯗꯨꯗꯒꯤ ꯑꯃ ꯂꯣꯏꯁꯤꯜꯂꯦ ꯍꯥꯏꯕꯗꯨꯗꯤ ꯑꯗꯨ ꯅꯪ ꯉꯔꯥꯡ ꯇꯧꯔꯤꯁꯦ ꯑꯩꯅ ꯇꯧꯔꯦꯗꯅꯀꯣ ꯑꯍꯥꯟꯕꯗ ꯃꯤ ꯃꯃꯤꯡ ꯄꯟ ꯌꯥꯗꯕꯩꯅꯤ ꯑꯩꯅ ꯄꯟꯗꯔꯤꯁꯦ ꯕꯤꯗꯣ ꯑꯩꯅ ꯇꯧꯔꯦ ꯇꯧꯔꯒ ꯑꯗꯨꯒ ꯑꯃꯨꯛ ꯃꯥꯅ ꯑꯃꯨꯛ ꯑꯩ ꯃꯤꯅꯤꯠ ꯇꯔꯥ ꯇꯔꯥꯃꯥꯊꯣꯏꯃꯨꯛ ꯁꯥꯟꯅꯔꯦꯕꯀꯣ ꯏꯕꯥꯅꯤꯗꯣ ꯑꯗꯨꯒ ꯑꯃꯨꯛ ꯊꯝꯅꯔꯦꯗꯅ ꯑꯗꯨꯒ ꯃꯥ ꯑꯃꯨꯛ ꯇꯧꯍꯜꯂꯛꯄ ꯑꯗꯨꯒ ꯃꯤꯅꯤꯠ ꯇꯔꯥꯃꯊꯣꯏꯃꯨꯛ ꯑꯃꯨꯛ ꯁꯥꯟꯅꯔꯦ ꯑꯗꯨꯃꯥꯏꯅ ꯇꯧꯋꯦꯕ ꯉꯔꯥꯡ ꯑꯃꯨꯛꯇꯪꯒꯪ ꯅ ꯍꯧꯖꯤꯛꯕꯥꯅꯤ ꯁꯥꯟꯅꯩꯁꯤꯁꯨ ꯇꯔꯥꯃꯥꯊꯣꯏꯃꯨꯛ ꯁꯥꯟꯅꯔꯁꯤ ꯍꯣꯏ ꯃꯤ ꯇꯔꯥ ꯇꯔꯥꯒꯤ ꯊꯕꯛꯅꯦ ꯍꯥꯏꯖꯩ
ꯥ ꯃꯤꯔꯦꯝꯅ ꯇꯧꯒꯗꯕ
ꯃꯥꯅꯦ ꯑꯗꯨꯕꯨꯗꯤ ꯊꯕꯛꯁꯤꯟꯟꯅꯃꯤꯅꯕꯨ
ꯌꯥꯝ ꯍꯩꯅꯗꯕ ꯑꯃꯐꯥꯎ ꯐꯥꯎꯗ꯭ꯔꯣ
ꯍꯣꯏ ꯍꯥꯏꯕꯗꯤꯅꯦ ꯃꯣꯏ ꯍꯥꯏꯁꯦ ꯌꯥꯝꯅ ꯔꯤꯁꯤꯁ ꯊꯝꯃꯛꯄꯗꯣ ꯑꯃꯨꯛ ꯈꯜꯂꯝꯕꯁꯤꯅ ꯃꯤꯗꯣ ꯑꯃꯗ ꯑꯗꯨꯝ ꯇꯧꯕ ꯌꯥꯔꯒꯗꯤ ꯄꯪꯗꯧ ꯇꯧꯕ ꯌꯥꯏꯗꯅꯀꯣ ꯑꯗꯨꯃꯥꯏꯅ ꯈꯜꯂꯝꯕ ꯑꯗꯨ ꯃꯣꯏ ꯍꯥꯏꯔꯤꯁꯤꯅ ꯍꯧꯖꯤꯛ ꯑꯃꯨꯛ ꯑꯗꯨꯒꯤ ꯃꯣꯏ ꯑꯦꯞꯁꯀꯤ ꯃꯃꯤꯡꯗꯨꯁꯨ ꯄꯟꯕ ꯌꯥꯗꯦ ꯍꯥꯏꯌꯦꯕꯀꯣ ꯋꯥꯔꯤ ꯁꯥꯟꯅꯕꯁꯤꯗꯩ ꯏꯕꯥꯅꯤꯅ ꯍꯧꯖꯤꯛ ꯑꯗꯨ ꯃꯣꯏ ꯑꯦꯞꯁ ꯄꯥꯏꯕ ꯃꯤꯗꯣ ꯑꯗꯨ ꯈꯛꯇꯪ ꯑꯃꯨꯛ ꯀꯣꯜ ꯇꯧꯗꯕ ꯌꯥꯗꯕꯗꯣ ꯑꯗꯨ ꯑꯣꯏꯔꯗꯤ ꯑꯃꯨꯛ ꯌꯥꯝ ꯇꯦꯟ ꯂꯤꯃꯤꯠ ꯌꯥꯝ ꯂꯩꯔꯛꯄꯗꯣ ꯍꯥꯏꯗꯤ ꯀꯩ ꯍꯥꯏꯅꯤ ꯑꯦꯞꯁꯇꯣ ꯍꯥꯡꯉꯒ ꯑꯃꯨꯛ ꯀꯣꯜꯗꯣ ꯄꯥꯏꯗꯕꯁꯨ ꯌꯥꯗꯦꯕ ꯅꯣꯔꯃꯦꯜ ꯀꯣꯟꯜꯗ ꯇꯧꯕ ꯆ ꯃꯨꯛ ꯁꯟꯅꯔꯣꯏꯕ ꯈꯪꯕ ꯅꯪ ꯑꯃꯨꯛ ꯈꯔ ꯉꯥꯡꯉꯣ ꯑꯩꯅ ꯉꯥꯡꯃꯟꯈ꯭ꯔꯦ ꯀꯩꯅꯣ ꯅꯠꯇ꯭ꯔꯗꯤ ꯑꯩꯅ ꯌꯥꯝ ꯋꯥ ꯉꯥꯡꯕꯅꯦ ꯑꯃꯨ ꯇꯥꯔꯅꯤ ꯅꯪꯁꯨ ꯈꯔ ꯉꯥꯡꯉꯣ
ꯇꯥꯔꯤꯅꯤ ꯀꯩꯅꯣ
ꯇꯥꯕ ꯌꯥꯔꯣꯏ ꯍꯥꯏꯕ ꯋꯥꯔꯤ ꯁꯥꯟꯅꯕ ꯍꯥꯏꯁꯦ ꯃꯣꯏ ꯍꯥꯏꯁꯦ ꯁꯦ ꯌꯥꯝ ꯇꯪꯈꯥꯏ ꯇꯪꯈꯥꯏꯒꯤ ꯆꯥꯡ ꯉꯥꯡꯅꯧ ꯍꯥꯏꯕ ꯑꯃꯅ ꯑꯗꯨꯝ ꯉꯥꯡꯉꯒ ꯑꯃꯅ ꯑꯗꯨꯝ ꯇꯥꯕ ꯅꯠꯇꯕ ꯑꯗꯨꯝ ꯆꯥꯡ ꯑꯃꯗ ꯉꯥꯡꯅꯧ ꯍꯥꯏꯕ ꯆꯥꯎꯔꯥꯛꯄ ꯆꯥꯡꯗ ꯃꯥꯟꯅꯍꯜꯂꯣ ꯍꯥꯏꯕ
ꯄꯦꯁꯦꯟ ꯀꯌꯥꯝ ꯂꯥꯛꯑꯒꯦ ꯉꯁꯤ
ꯉꯁꯤ ꯃꯉꯥꯃꯨꯛ ꯁꯨꯔꯝꯃꯗ꯭ꯔꯥ ꯈꯪꯗꯦ
ꯆꯥꯕ ꯊꯛ ꯑꯩꯈꯣꯏ ꯑꯗꯨꯝ ꯀꯃꯥꯏꯅ ꯇꯧꯕ
ꯆꯥꯕꯁꯦ ꯎꯝ ꯑꯍꯧꯕ ꯅꯨꯃꯤꯠꯇꯨꯕꯨꯗꯤ ꯑꯣꯔꯊꯣꯒꯤ ꯌꯥꯝ ꯂꯥꯛꯄꯒꯤꯅꯦ ꯄꯦꯁꯦꯟꯗꯣ ꯑꯗꯨꯝ ꯂꯠꯈꯤꯗ꯭ꯔꯦꯕ ꯑꯗꯨꯅ ꯆꯥꯗ꯭ꯔꯦ ꯑꯣꯁꯤꯟꯒꯨꯝꯕ ꯑꯣꯏꯅ ꯊꯛꯑꯦ ꯉꯔꯥꯡꯕꯨꯗꯤ ꯑꯗꯨꯝ ꯃꯔꯛꯇ ꯆꯥꯛ ꯥꯆꯥꯏ ꯑꯩ ꯆꯥꯛ ꯉꯧꯔꯥ ꯄꯨꯨꯏꯌꯦꯕ ꯉꯁꯤꯁꯨ ꯆꯥꯛ ꯉꯧꯔꯥ ꯆꯥꯒꯦ ꯄꯨꯡ ꯇꯔꯥ ꯑꯗꯥꯏꯗ ꯌꯨꯝ ꯌꯧꯔꯦ
ꯃꯔꯛꯇꯗꯤ ꯀꯔꯤꯝ ꯆꯥꯗ꯭ꯔꯕꯣ ꯉꯁꯤꯗꯤ ꯉꯔꯥꯡ ꯉꯔꯥꯡ ꯅꯠꯇꯦ ꯉꯁꯤꯒꯤꯗꯤ
ꯆꯥꯛ ꯆꯥꯏ ꯍꯥꯏꯕ ꯆꯥꯛ ꯉꯧꯔꯥ ꯄꯨꯨꯏꯕ ꯑꯩ ꯏꯃꯥꯕꯨꯗꯤ ꯆꯥꯗꯦꯕ ꯃꯅꯥꯎ ꯅꯨꯄꯥꯗꯨꯕꯨꯗꯤ ꯆꯥꯏ ꯃꯅꯥꯎꯅꯨꯄꯥ ꯏꯕꯅꯤ ꯆꯥꯃꯤꯟꯅꯕ ꯃꯣꯏꯗꯤ ꯑꯃꯨꯛ ꯑꯌꯨꯛ ꯆꯥꯈꯤꯕꯗꯨꯅ ꯌꯥꯔꯦꯗ ꯅꯨꯡꯗꯥꯡꯗ ꯑꯃꯨꯛ ꯑꯌꯨꯛ ꯆꯒꯤꯕꯗꯨꯅ ꯆꯥꯔꯦꯗ ꯅꯨꯡꯗꯥꯡꯗ ꯆꯥꯔꯥ ꯑꯃꯨꯛ ꯇꯨꯝꯒ꯭ꯔꯥꯅꯤ ꯌꯥꯔꯦ ꯀꯦꯝ ꯂꯥꯝꯗꯦꯌꯦ ꯑꯍꯤꯡꯗꯁꯨ ꯍꯦꯛ ꯍꯟꯒꯤꯕꯒ ꯆꯥꯏꯌꯦ ꯃꯉꯥ ꯃꯈꯥꯏꯗ ꯍꯣꯏ ꯕꯣꯔꯥ ꯕꯣꯔꯥ ꯆꯥꯕꯤꯗꯣ ꯑꯗꯨꯒ ꯀꯦꯝ ꯆꯥꯗꯕꯤꯗꯣ ꯃꯔꯛꯇꯅ ꯑꯩꯈꯣꯏ ꯃꯅꯥꯎꯄ ꯏꯕꯥꯟꯅꯤ ꯆꯥꯃꯤꯟꯅꯔꯦ ꯆꯥꯛꯄꯨꯗꯤ
ꯃꯅꯥꯎꯄꯥꯅ ꯀꯩ ꯃꯇꯦꯡ ꯄꯥꯡꯕꯩ ꯂꯩꯔꯕ
ꯀꯔꯤ ꯑꯣꯏꯅ ꯂꯩꯕꯕ
ꯃꯅꯥꯎꯄꯥꯁꯨ ꯂꯩꯕ꯭ꯔꯕ ꯃꯇꯦꯡ ꯄꯥꯡꯕꯩ
ꯑ ꯂꯩꯌꯦ ꯑꯗꯨꯝ ꯃꯥ ꯑꯗꯨꯝ ꯏꯟꯁꯇ꯭ꯔꯨꯃꯦꯟ ꯀꯩ ꯀꯥ ꯄꯤꯊꯣꯛ ꯄꯤꯁꯤꯟ ꯇꯧꯍꯟꯕ ꯔꯤꯁꯤꯞꯁꯟꯒꯤ ꯇꯥ꯭ꯏꯞꯇ ꯍꯥꯏꯇꯔꯦ ꯄꯩꯁꯥ ꯅꯨꯡꯁꯥꯒꯨꯝꯕ ꯄꯥꯕ ꯑꯗꯨꯝ ꯃꯥꯒ ꯗꯥꯏꯔꯦꯛ ꯄꯥꯕ ꯅꯨꯡꯉꯥꯏꯇ꯭ꯔꯀꯥꯟꯗ ꯑꯗꯨꯝ ꯃꯅꯥꯎꯄꯥꯅ ꯄꯥꯍꯟꯕ ꯑꯗꯨꯝꯕꯗꯨꯗꯤ ꯑꯗꯨꯝ ꯏꯟꯁꯇ꯭ꯔꯨꯃꯦꯟ ꯀꯩꯀꯥ ꯑꯥ ꯁꯇ꯭ꯔꯦꯂꯥꯏꯁ ꯇꯧꯕ ꯈꯣꯠꯄ ꯑꯗꯨꯝꯕ ꯇꯦꯛ-ꯇꯦꯛ ꯃꯊꯟꯇꯅꯤꯅ ꯃꯥꯁꯨ ꯍꯥꯟꯅ ꯑꯗꯨꯝ ꯂꯩꯃꯤꯟꯅꯔꯝꯕ ꯃꯤ ꯑꯃ ꯂꯩꯃꯤꯟꯅꯕꯗꯨꯅ ꯐꯩꯗꯅ ꯅꯪ ꯑ꯭ꯌꯔ ꯄꯤꯁ ꯍꯥꯞꯄ꯭ꯔꯥ ꯍꯥꯞꯇꯕ꯭ꯔꯥ
ꯍꯥꯞꯇꯦꯗ
ꯍꯥꯞ ꯇ꯭ꯔꯗꯤꯅꯦ ꯑꯥ ꯃꯤꯅꯤꯠ ꯀꯌꯥ ꯊꯥꯒꯦ ꯌꯦꯡꯉꯨꯅꯦ ꯀꯔꯤꯝ ꯅꯝꯗꯕꯤꯗꯅꯤꯀꯣ ꯌꯦꯡꯎꯗꯣꯏꯁꯦ ꯎꯕ꯭ꯔꯥ ꯌꯦꯡꯉꯣꯕ
ꯇꯔꯦꯠ ꯐꯥꯔꯦ
ꯇꯔꯦꯠ ꯐꯥꯔꯕ ꯑꯣꯈꯦ ꯐꯔꯦ ꯐꯔꯦ ꯑꯗꯨꯗꯤ ꯉꯥꯛ ꯇꯪꯒ ꯁꯥꯟꯅꯔꯁꯦ ꯑꯗꯨꯒꯅꯦ ꯊꯕꯛꯇꯣ ꯇꯧꯔ ꯑꯥ ꯌꯥꯎꯍꯧ ꯀꯥꯟꯗꯗꯤ ꯑꯗꯨꯝ ꯀꯩꯅꯣ ꯀꯩꯅꯣ ꯀꯩꯅꯣ ꯍꯦꯛꯇ ꯑꯣꯏꯔꯝꯃꯦ ꯍꯥꯏꯕ ꯑꯗꯣ ꯑꯩꯅ ꯍꯥꯏꯁꯦ ꯑꯃ ꯑꯍꯥꯟꯕꯗ ꯑꯩꯅ ꯈꯜꯂꯨꯕꯗ ꯑꯗꯨꯃꯥꯏꯅ ꯈꯜꯂꯝꯕꯅꯦꯕ ꯃꯤ ꯑꯃꯗ ꯍꯦꯛꯇ ꯇꯧ ꯌꯥꯒꯗ꯭ꯔꯥ ꯈꯜꯂꯨꯕ ꯑꯗꯨ
ꯍꯣꯏ ꯑꯗꯨꯅꯦ ꯃꯤꯉꯣꯟꯗ ꯀꯩꯀꯩ ꯍꯥꯞꯄꯟꯕꯁꯨ ꯑꯃꯨꯛ ꯑꯗꯨꯅ ꯍꯥꯞꯄ ꯏꯁ꯭ꯇꯦꯞ ꯃꯌꯥꯝꯗꯨ ꯑꯩꯗꯤ ꯀꯣꯛꯀ ꯉꯥꯎꯋꯦꯃꯤ ꯀꯩꯅꯣ ꯇꯧꯔꯒ ꯐꯣꯟ ꯇꯧꯔꯦꯗꯨꯒ ꯀꯃꯥꯏ ꯀꯃꯥꯏꯅ ꯍꯥꯞꯄꯅꯣ ꯍꯪꯉꯦ
ꯉꯥꯎꯔꯤ
ꯅꯪ ꯉ꯭ꯔꯥꯡ ꯃꯩꯇꯩ ꯃꯌꯦꯛ ꯄꯥ ꯊꯣꯛꯑꯦꯄꯨꯝ ꯍꯥꯏꯒꯨꯝ ꯇꯧꯑꯦ
ꯀꯩꯗꯧꯔꯦ
ꯅꯪꯅ ꯃꯩꯇꯩ ꯃꯌꯦꯛ ꯄꯥꯊꯣꯛꯑꯦ ꯈꯣꯠꯂꯦꯗ ꯍꯥꯏꯒꯤꯒꯨꯝ ꯇꯧꯕꯗꯨꯗ ꯍꯥꯏꯕ
ꯍꯥꯏꯗꯤꯍꯦ ꯑꯩꯅ ꯍꯥꯏꯕꯗꯤ ꯑꯩ ꯑꯩ ꯏꯕ ꯄꯥꯕꯗꯤ ꯊꯣꯛꯇꯦ ꯉꯥꯡꯕꯒ ꯇꯥꯕꯒ ꯈꯛꯇꯅꯤ ꯑꯩꯅ ꯍꯥꯏꯔꯤꯗꯣ ꯍꯥꯏꯕ ꯑꯗꯨ ꯗ ꯑꯩꯈꯣꯏꯒꯤ ꯃꯦꯟ ꯑꯗꯨꯅ ꯍꯥꯏꯔꯛꯏꯁꯤꯅ ꯌꯥꯅꯤ ꯃꯥ ꯑꯗꯨ ꯃꯇꯦꯡ ꯇꯧꯔꯛꯀꯦ ꯍꯥꯏꯕꯅꯤꯗ ꯑꯩꯗꯤ ꯊꯣꯛ ꯀ ꯍꯥꯏꯕꯅꯤ ꯍꯦ
ꯎꯝ
ꯑꯗꯨ ꯃꯉꯣꯟꯗ ꯑꯗꯨꯝ ꯍꯪꯉ ꯍꯪꯉꯒꯅꯤ ꯉꯔꯥꯡꯇꯣꯏꯗꯨꯁꯨ ꯑꯩꯈꯣꯏꯁꯨ ꯑꯗꯣ ꯑꯃꯨꯛꯇꯪ ꯇꯧꯈ꯭ꯔꯕꯕꯨꯗꯤ ꯑꯗꯨꯝ
ꯑꯗꯨ ꯑꯩꯅ ꯍꯥꯏꯕꯗꯤꯅꯦ ꯀꯩꯅꯣ ꯇꯧꯕ ꯌꯥꯗꯕ꯭ꯔꯕ ꯒ꯭ꯔꯨꯞꯇ ꯑꯩꯅ ꯃꯤ ꯃꯤ ꯍꯥꯞꯄꯁꯦ ꯍꯥꯏꯗꯤ ꯈꯔ ꯑꯗꯨꯝ ꯀꯩꯅꯣ ꯑꯦꯛꯁꯄꯣꯖ ꯇꯧꯕ ꯌꯥꯗꯕ ꯃꯤꯁꯤ ꯂꯩꯗꯅ ꯍꯥꯏꯕꯗꯤ ꯇꯟꯕꯒꯨꯝꯕ ꯑꯩꯅ ꯏꯃꯥꯟꯅꯕ ꯑꯣꯏꯔꯁꯨ ꯀꯩꯅꯣꯒꯨꯝꯕ ꯍꯥꯏꯕꯗꯤ ꯃꯥꯁꯦ ꯒ꯭ꯔꯨꯞꯇ ꯌꯥꯎꯍꯟꯅꯤꯡꯗꯦꯗ ꯖꯁ ꯀꯩꯅꯣꯇꯪꯞ
ꯏ ꯑꯗꯨꯕꯨꯗꯤ ꯌꯥꯔꯝ ꯑꯗꯨꯏꯗꯨꯗꯤ ꯅꯪ ꯅꯁꯅꯤꯍ ꯃꯃꯤꯡ ꯄꯠꯊꯣꯛꯔꯦ ꯑꯖꯤ ꯀ ꯅꯪꯅ ꯍꯪꯉꯣ ꯃꯉꯣꯟꯗ ꯑꯗꯨꯝ ꯅꯨꯄꯥ ꯁꯥꯕꯤꯗꯨꯗ ꯍꯥꯏꯕꯗꯤꯅꯦ ꯑꯦ ꯑꯩ ꯁꯤ ꯃꯤꯁꯤꯃꯗꯤ ꯑꯩꯅ ꯍꯥꯞꯀꯦꯗꯤ ꯈꯜꯂꯤ ꯑꯗꯣ ꯃꯥꯗꯣ ꯒ꯭ꯔꯨꯞꯀꯨꯝꯕꯗꯗꯤ ꯌꯥꯎꯅꯤꯡꯗꯦ ꯍꯥꯏ ꯒ꯭ꯔꯨꯞꯇ ꯑꯦꯗ ꯇꯧꯔꯛꯇꯕꯤꯗ ꯑꯗꯨꯝ ꯌꯥꯎꯕ ꯌꯥꯗꯣꯔꯤꯕ꯭ꯔꯥ ꯑꯗꯨꯒ ꯄꯥꯎꯗꯨꯗ ꯑꯩ ꯑꯗꯨꯝ ꯄꯤꯒꯦ ꯀꯩꯗ ꯍꯥꯏꯔꯒꯀꯣ ꯒ꯭ꯔꯨꯞ ꯁꯦꯝꯃꯤꯌꯥꯏꯁꯦ ꯃꯦꯟ ꯑꯣꯏꯅ ꯉꯁꯥꯏꯒꯤ ꯈꯪꯗꯕ ꯀꯩꯀꯩ ꯍꯥꯡꯉꯀꯥꯟꯗ ꯃꯉ ꯃꯤ ꯄꯨꯂꯞꯀꯤ ꯑꯃꯃꯝ ꯁꯨꯝ ꯍꯥꯏꯅꯕꯗꯣ ꯁꯔꯨꯛꯇꯦꯅ ꯒ꯭ꯔꯨꯞ ꯑꯏꯗ ꯍꯥꯏꯔꯒꯗꯤ ꯂꯥꯏꯔꯦꯗꯅꯀꯣ ꯑꯗꯨꯒꯤ ꯁꯦꯝꯕ ꯑꯣꯏꯔꯝ ꯃꯥꯜꯂꯦꯕ ꯑꯗꯨ ꯅꯪ ꯑꯗꯨꯝ ꯍꯪꯉꯣ ꯑꯗꯨꯗꯤ ꯑꯦ ꯃꯥꯏ ꯅꯝꯕꯔꯁꯦ ꯀꯩꯅꯣꯗꯣ ꯇꯧꯅꯤꯡꯅꯤꯡꯗꯦ ꯍꯥꯏ ꯃꯥꯏ ꯃꯥꯏ ꯅꯝꯕꯔꯁꯦ ꯀꯩꯅꯣꯗꯣ ꯄꯤꯗꯕꯗꯤ ꯑꯃꯨꯛ ꯌꯥꯔꯣꯏꯗꯣꯔꯤꯕ ꯍꯧꯖꯤꯛꯀꯤ ꯑꯩꯈꯣꯏ ꯅꯦꯝꯁꯦ ꯄꯤꯗꯕꯗꯤ ꯑꯃꯨꯛ ꯌꯥꯔꯣꯏꯗꯣꯔꯤꯕ
ꯑꯗꯨꯗꯤ ꯄꯤꯉꯩꯅ ꯑꯩ ꯍꯥꯏꯕꯗꯤ ꯀꯩꯅꯣ ꯑꯗꯨꯝ ꯈꯔ ꯀꯩꯅꯣ ꯇꯧ ꯍꯥꯏꯗꯤ
ꯍꯣꯏ ꯄꯥꯝꯗꯦ ꯍꯥꯏꯔꯗꯤ ꯑꯗꯨꯃꯥꯏ ꯑꯗꯨꯝ ꯍꯥꯏꯔꯛꯑꯣ ꯃꯥꯏ ꯅꯝꯕꯔꯁꯦ ꯄꯤ ꯏꯃꯥ ꯌꯥꯎꯗꯤ ꯌꯥꯎꯍꯜꯂꯒꯦ ꯑꯗꯨꯒ ꯀꯩꯅꯣ ꯒ꯭ꯔꯨꯞꯀꯨꯝꯕꯗꯗꯤ ꯑꯦꯠ ꯇꯧꯕꯤꯔꯛꯑꯒꯅꯣ ꯑꯗꯨꯝ ꯄꯥꯎ ꯂꯩ ꯀꯩꯅꯣꯂꯦꯖ ꯑꯩꯒ ꯑꯩ ꯑꯗꯨꯝ ꯄꯤꯔꯒꯦ ꯃꯥꯉꯣꯟꯗ ꯍꯥꯏꯔꯣ ꯑꯗꯨꯗꯤ ꯌꯥꯔꯦꯗ ꯑꯇꯩ ꯀꯦꯝ ꯆꯪꯗꯦ ꯗꯨꯅ ꯅꯪ ꯁꯥꯏꯛꯣꯏꯗꯤ
ꯍꯣꯏ ꯑꯩꯅ ꯍꯥꯏꯅꯤꯡꯉꯤꯁꯤꯅꯦ ꯁꯝꯅꯅꯦ ꯅꯪꯒ ꯑꯩꯒ ꯑꯗꯣ ꯑꯩꯅ ꯀꯩꯅꯣꯝ ꯍꯥꯏꯅꯤꯡꯉꯤꯁꯦ ꯅꯪ ꯑꯩꯒ ꯁꯦ ꯇꯥꯕ꯭ꯔꯣ ꯋꯥꯏꯁꯟꯅꯕꯒꯤ ꯂꯤꯃꯤꯠꯁꯦ
ꯑꯁ ꯌꯥꯝ ꯇꯞꯄꯤ ꯏꯃꯥꯁꯦ ꯁꯤꯕꯨ ꯂꯥꯛꯁꯨꯜꯂꯦ ꯑꯩꯁꯦ ꯀꯣꯛꯀꯥ ꯆꯥꯛꯏꯗꯠꯇꯣꯏꯁꯦ
ꯅꯠꯇꯦ ꯑꯩꯅ ꯍꯥꯏꯗꯤꯅꯦ
ꯍꯥꯏꯔꯣ ꯍꯥꯏꯔꯣ
ꯇꯥꯕ꯭ꯔꯣ ꯍꯥꯏꯕꯗꯤꯅꯦ
ꯃꯣꯏ ꯁꯥꯎꯟꯁꯤ ꯌꯥꯝ ꯄꯤꯛꯄꯅꯦ ꯍꯥꯏꯕ ꯑꯃꯨꯛ ꯇꯥꯐꯝ ꯈꯪꯗꯦ ꯍꯥꯏꯕꯗꯨꯅ ꯍꯥꯏꯔꯛꯑꯣ
ꯑꯩ ꯑꯩꯉꯣꯟꯗꯗꯤ ꯀꯩꯁꯨ ꯇꯧꯗꯦ ꯑꯩꯅ ꯍꯥꯏꯗꯤ ꯀꯩꯅꯣꯒꯨꯝꯕ ꯅꯪ ꯀꯥꯏꯒ ꯗ ꯋꯥꯏꯊꯅꯕꯒꯤ ꯁꯤ ꯂꯤꯃꯤꯠꯁꯦ ꯁꯤꯃꯅꯤ ꯑꯗꯩ ꯄꯨꯡ ꯑ ꯀꯩꯅꯣꯗꯦ ꯀꯣꯜ ꯃꯔꯤꯔꯛꯇꯤ ꯌꯥꯗꯦ ꯀꯩꯅꯣꯗꯤ ꯌꯥꯗꯦ ꯗꯨꯃꯥꯏꯅ ꯂꯩꯗꯣꯏꯔꯥ ꯍꯪꯕꯅꯤꯅ
ꯂꯩꯌꯦ ꯂꯩꯌꯦ ꯃꯤ ꯑꯃꯗ ꯅꯣꯡꯃꯗꯅꯦ ꯅꯪꯅ ꯃꯤ ꯑꯃ ꯇꯧꯕꯗꯣ ꯃꯔꯤꯔꯛꯇꯩ ꯍꯦꯟ ꯌꯥꯔꯣꯏ ꯍꯥꯏꯕ ꯃꯔꯤ ꯔꯛꯇꯩ ꯍꯦꯜ ꯂꯩꯔꯒꯗꯤ ꯅꯪꯒꯤ ꯇꯥꯔꯛꯁꯇꯣ ꯀꯩꯁꯨ ꯀꯥꯎꯟ ꯇꯧꯔꯔꫭꯏ ꯍꯥꯏꯕ ꯒ꯭ꯌꯥꯟ ꯇꯥꯔꯕꯔ
ꯍꯣꯏ ꯑꯍꯨꯝꯂꯛꯇꯤ ꯇꯥꯛꯁ ꯀꯥꯎꯟ ꯇꯧꯗꯣꯏꯅꯦꯕ ꯑꯍꯨꯝꯂꯛ ꯑꯗꯨꯃꯥꯏꯅ ꯇꯧꯅꯕꯗ꯫
ꯃꯔꯤ ꯑꯃꯨꯛ ꯌꯥꯗꯦ ꯍꯥꯏꯕ ꯂꯧꯔꯣꯏ ꯍꯥꯏꯕ ꯅꯪꯅ ꯀꫭ ꯇꯧꯗ꯭ꯔꯒꯗꯤ ꯅꯪ ꯅꯪꯅ ꯍꯧꯖꯤꯛ ꯇꯧꯔꯤꯁꯤꯗꯤ ꯅꯪ ꯂꯧꯈꯠꯄ ꯈꯛꯇꯅꯦ ꯍꯥꯏꯕ꯫ ꯑꯩꯅꯅꯦ ꯍꯥꯏꯕ ꯀꯣꯜ ꯇꯧꯔꯛꯏꯗꫭ ꯑꯩꯒꯤ ꯇꯥꯛꯁ ꯑꯃ ꯀꯝꯄ꯭ꯂꯤꯠ ꯇꯧꯔꯦ ꯍꯥꯏꯗꯣꯏꯅꯦꯕ ꯇꯧꯗꯗꯤꯅꯦ ꯇꯧꯗꯗꯤꯅꯦ ꯑꯗꯨ ꯃꯔꯤꯔꯛ ꯇꯧ ꯌꯥꯅꯤ ꯍꯥꯏꯁꯤ ꯃꯔꯤꯔꯛ ꯀꯥꯎꯟ ꯇꯧꯅꯤ ꯍꯥꯏꯅꯤ ꯀꯩꯅꯣ ꯍꯣꯏ꯫
ꯑꯗꯨꯅꯦ ꯑꯩꯅꯁꯨ ꯅꯉꯣꯟꯗ ꯑꯩꯅꯁꯨ ꯅꯉꯣꯟꯗ ꯃꯔꯤꯔꯛ ꯇꯧ ꯃꯔꯤꯔꯛ ꯀꯥꯎꯟ ꯇꯧꯗꯣꯏꯅꯦꯕ ꯑꯗꯨꯗꯤ ꯃꯔꯤ ꯑꯥ ꯇꯔꯥ ꯇꯔꯥ ꯃꯤꯅꯤꯠ ꯅꯤꯐꯨ ꯁꯥꯟꯅꯗꯨꯏꯕ ꯏꯕꯟꯅꯤꯁꯦ ꯋꯥꯔꯤ
ꯈꯜꯂꯦ ꯍꯥꯏꯕ ꯑꯗꯨꯅꯕꯨꯅꯦ ꯑꯩ ꯍꯥꯏꯁꯦ꯫ ꯃꯣꯏ ꯉꯔꯥꯡ ꯀꯨꯟ ꯀꯨꯟꯒ ꯍꯥꯏꯔꯒ ꯄꯥꯕꯗꯨꯗꯤ ꯑꯩꯅ ꯄꯥꯊꯣꯛꯎꯀꯥꯟꯗꯅꯦ ꯄꯨꯡ ꯑꯍꯨꯝꯒ ꯃꯤꯅꯤꯠ ꯀꯨꯟ ꯑꯣꯏꯌꯦꯕ ꯈꯪꯕ꯭ꯔꯥ꯫ ꯑꯗꯨ ꯄꯨꯡ ꯑꯍꯨꯝ ꯃꯤꯅꯤꯠ ꯀꯨꯟ ꯍꯥꯏꯗꯤ ꯅꯪ ꯈꯛꯇꯒꯤꯅꯤ ꯌꯦꯡꯑꯣ꯫ ꯅꯠꯇꯦ ꯅꯠꯇꯦ ꯃꯣꯏ ꯍꯣꯏ ꯇꯥꯛꯁ ꯀꯨꯟꯒꯤ ꯃꯑꯣꯡꯗ ꯍꯥꯏꯔꯝꯃꯦꯕ꯫ ꯑꯗꯨꯅ ꯁꯨꯝ ꯀꯨꯏꯔꯀꯥꯟꯒꯤ ꯑꯣꯏꯔꯝꯗꯧ ꯃꯥꯜꯂꯦꯕ꯫ ꯍꯧꯖꯤꯛꯅ ꯑꯩꯈꯣꯏꯅ ꯇꯧꯔꯤꯁꯤꯅ ꯕꯦꯕꯤ ꯁ꯭ꯇꯦꯞ ꯍꯥꯏ ꯇꯥꯔꯦ ꯑꯍꯥꯟꯕ ꯁ꯭ꯇꯦꯞꯀꯨꯝꯕꯅꯦ ꯇꯧꯔꯤꯁꯦ ꯑꯗꯨꯒꯤ ꯃꯉꯥ ꯈꯛꯇꯪ ꯄꯤꯔꯛꯄ ꯃꯥꯜꯂꯦꯕ꯫
ꯃꯥ ꯇꯔꯥꯃꯊꯣꯏ ꯕꯥꯔꯣꯗ ꯇꯠꯂꯦ ꯃꯤꯅꯤꯠ
ꯊꯝ ꯊꯝꯃꯒꯦ ꯑꯗꯣ ꯅꯪ ꯑꯃꯨꯛ ꯇꯧꯔꯛꯑꯣꯀꯣ꯫
ꯍꯣꯏ
ꯍꯥ ꯌꯥꯏꯅ ꯎꯝ ꯑꯗꯨ ꯇꯧꯔꯛꯈꯤꯅꯨꯀꯣ ꯑꯩ ꯍꯥꯏꯗꯤꯅꯦ ꯑꯩ ꯀꯣꯜ ꯂꯣꯏꯔꯒ ꯁꯤ ꯂꯣꯏꯔ ꯃꯇꯨꯡꯗ ꯑꯩꯅ ꯀꯩ ꯀꯩꯅꯣ ꯑꯃꯨꯛ ꯈꯔ ꯁꯝꯃꯤꯠ ꯇꯧꯈꯤꯅꯦꯕ